ꯀꯩ ꯍꯥꯏꯕꯅꯣ ꯀꯩꯅ꯭ꯔꯣ ꯊꯣ ꯀ꯭ꯔꯤꯟ ꯗꯣ ꯌꯥ ꯌꯥꯏ ꯇꯨꯝ ꯃꯥꯅ ꯇꯧꯌꯤꯖꯦ ꯑ ꯐꯪꯗꯦ ꯃꯄꯥꯟ ꯊꯣꯑꯀꯥꯟꯗ ꯉꯥꯎꯁꯤꯟꯅꯕꯤꯗꯣ ꯈꯪꯕ꯭ꯔꯥ ꯑꯁꯥꯏꯗ ꯃꯔꯨꯞ ꯃꯄꯥꯡ ꯃꯝ ꯃꯥꯟꯅꯕ ꯑꯃ ꯀꯩ ꯑꯝ ꯊꯦꯡꯅꯔꯗꯤ ꯌꯧ ꯌꯥ ꯇꯧꯔ ꯃꯔꯣꯟꯖꯤ ꯊꯣꯛꯂꯛꯀꯅꯦꯕ ꯑꯗꯨꯒ ꯑꯩꯒꯤ ꯅꯥꯥꯛꯇ ꯂꯥꯏꯤꯛ ꯄꯥꯔꯒ ꯈꯣꯠꯂꯒ ꯂꯩꯔꯒꯅꯅꯦ ꯇꯨꯃꯤꯟꯅ ꯂꯥꯏꯔꯤꯛꯁꯦ ꯃꯈꯣꯟ ꯊꯣꯛꯅ ꯄꯥꯔꯛꯑꯣꯁꯨ ꯌꯥꯔꯣꯏ ꯂꯥꯏꯔꯤꯛꯁꯦ ꯍꯩꯇꯕꯗꯤ ꯅꯠꯇꯦꯕ ꯃꯥꯖꯦ
ꯑꯧ ꯅꯐꯦꯠ ꯊꯔꯛꯑ ꯑꯩ ꯇꯥꯛꯑꯣꯔꯣ ꯑꯩ ꯊꯥꯔꯛꯀꯦꯔꯣ
ꯎꯝ ꯅꯪ ꯑꯣꯏꯅ ꯇꯥꯛꯑꯒꯦꯔꯥ
ꯑꯦ ꯌꯥꯅꯤ ꯌꯥꯅꯤ ꯑꯩ
ꯑꯩꯗꯤ ꯉꯝꯗꯤ ꯉꯝꯁꯤꯜꯂꯛꯇ꯭ꯔꯦ ꯃꯥꯁꯦ ꯇꯥꯛꯄ
ꯅꯪ ꯑꯃꯇꯪ ꯂꯧꯔꯤ ꯅꯠꯇ꯭ꯔꯣ
ꯎꯝ ꯑꯃꯇꯪꯅꯦ ꯑꯉꯥꯡ ꯅꯨꯄꯤꯗꯣ ꯅꯔꯤ
ꯑꯥ
ꯑꯉꯥꯡ ꯅꯨꯄꯤ ꯑꯆꯧꯕ ꯑꯝ ꯂꯥꯛꯑꯝꯕꯗꯣ
ꯅꯨꯄꯤ ꯍꯥꯏꯁꯦ ꯑꯅꯣꯗꯣ ꯑꯃ ꯅꯪ ꯅꯣꯏ ꯑꯗꯥꯏ ꯃꯅꯥꯛꯀꯤ ꯑꯉꯥꯡꯗꯨꯗꯤ
ꯔꯣꯂꯤꯟꯗꯣ ꯃꯃꯥꯅ ꯍꯧꯖꯤꯛꯇꯣ ꯃꯥꯗꯣ ꯂꯥꯏꯔꯤꯛꯇꯝ ꯆꯠꯂꯨ ꯌꯥꯗꯦ ꯅ ꯃꯥꯖꯨ ꯅꯍꯥꯟ ꯅꯨꯃꯤꯠ ꯅꯤꯅꯤ ꯊꯥꯔꯛꯑꯝꯃꯦ ꯍꯥꯟꯅ ꯇꯝꯃꯝꯃꯦꯗꯅ ꯑꯗꯨ ꯅꯨꯃꯤꯠ ꯅꯤꯅꯤ ꯊꯥꯔꯛꯑꯝꯃꯦꯕ ꯃꯥꯅ ꯑꯗ ꯃꯥꯁꯨ ꯌꯥꯝ ꯋꯥꯕ ꯑꯗꯨꯏ ꯃꯃꯥꯅ ꯑꯗꯨꯝ ꯌꯥꯝ ꯃꯥꯒ ꯑꯗꯨꯝ ꯄꯥꯃꯤꯟꯅꯔꯒꯦ ꯃꯇꯝ ꯈꯔ ꯍꯌꯦꯡ ꯀꯩꯅꯣ ꯗ ꯋꯤꯟꯇ꯭ꯔꯗ ꯑꯣꯏꯅ ꯊꯥꯔꯛꯑꯒꯦ ꯃꯥ ꯁꯝꯃꯔꯖꯦ ꯑꯗꯨꯝ ꯅꯍꯥꯟꯁꯨ ꯁ꯭ꯀꯨꯜꯗ ꯃꯥꯗꯤ ꯃꯁꯥꯗꯣ ꯄꯠꯊꯔꯛꯄꯒꯤ ꯀꯞꯄꯒ ꯄꯦꯔꯦꯟꯁ ꯀꯧꯔꯛꯑꯦ ꯍꯥꯏꯕꯀꯣ ꯑꯗꯨꯒꯤ ꯂꯥꯏꯔꯤꯛꯅ ꯂꯨꯕ ꯅꯠ ꯇꯦ ꯑꯉꯥꯡ ꯃꯁꯥ ꯌꯥꯝ ꯁꯣꯛꯑꯜꯂꯦ ꯑꯗꯨꯅ ꯀꯩꯅꯣ ꯇꯧꯔꯒꯦ ꯋꯤꯟꯇ꯭ꯔꯗ ꯑꯣꯏꯅ ꯊꯥꯔꯛꯑꯒꯦ ꯈꯣꯠꯂꯒꯦ ꯅ ꯍꯥꯏꯔꯦ ꯍꯧꯖꯤꯛ ꯃꯃꯥꯒ ꯑꯗꯨꯝ ꯄꯥꯕꯅꯦ ꯅꯨꯡꯗꯥꯡ ꯅꯨꯡꯗꯥꯡ ꯑꯗꯨꯝ ꯇꯥꯗꯣꯏꯅꯦ ꯁꯤ ꯃꯊꯛꯇ ꯑꯗꯨꯝ ꯀꯣꯔꯤꯗꯣꯔꯗ ꯇꯥꯟꯅꯩꯕ
ꯎꯝ ꯔꯣꯁꯤꯂꯤꯟ ꯔꯣꯁꯤꯂꯤꯟ ꯃꯃꯥ ꯅꯠꯇ꯭ꯔꯣ ꯍꯦꯛ ꯍꯦꯛ ꯒꯔꯤ ꯆꯥꯝ ꯂꯩꯔꯝꯕꯗꯣ
ꯎꯝ ꯃꯥꯟꯅꯦ ꯃꯣꯏ ꯃꯥꯅꯦ
ꯎꯝ
ꯃꯣꯏ ꯃꯥ ꯌꯥꯝ ꯅꯨꯡꯁꯤꯕꯅꯦ ꯌꯥꯝ ꯐꯕꯅꯦ ꯍꯩꯔꯕꯣ ꯀꯥꯂꯦꯟ ꯊꯥ ꯕꯅꯥꯟ ꯇꯧꯔꯛꯑꯣ
ꯑꯩꯉꯣꯡꯗꯗꯤ ꯀꯌꯥ ꯐꯗꯦꯗ ꯍꯥꯏꯗꯤ ꯋꯥꯔꯤ ꯁꯥꯟꯅꯔꯒ ꯄꯩꯁꯥ ꯃꯇꯝ ꯃꯥꯡꯍꯥꯡꯗꯨꯏꯁꯨꯛ ꯁꯤꯅ ꯐꯩ ꯍꯥꯏꯕ ꯐꯗ꯭ꯔꯣ
ꯁꯤꯅ ꯌꯥꯝ ꯐꯩꯗ ꯑꯥ ꯏꯁ ꯀꯟꯅ ꯂꯥꯎꯔꯛꯏꯁꯦ ꯑꯉꯥꯡꯁꯦ ꯐꯔꯦ ꯐꯔꯦ ꯏꯊꯣ ꯏꯊꯣ ꯍꯦꯛ ꯍꯩꯕꯒ ꯏꯊꯣ ꯀꯥꯎꯗꯅꯕ
ꯑꯩꯗꯤ ꯑꯃꯇꯪ ꯂꯧꯔꯗꯤ ꯇꯥ ꯑꯗꯨ ꯑꯉꯥꯡꯗꯣ ꯇꯥꯛꯄꯗꯣ ꯑꯩ ꯇꯥꯛꯑꯣꯏ ꯑꯗꯨ ꯌꯥꯏꯌꯦ ꯚꯥꯏ ꯑꯅꯤ ꯆꯥꯝꯃꯉꯥꯗꯤ ꯂꯧꯅꯤ ꯑꯃꯗꯤ ꯉꯝꯃꯣꯏ ꯑꯅꯤ ꯆꯥꯝꯃꯉꯥ ꯄꯤꯔꯗꯤ ꯇꯥꯛꯅꯤ
ꯎꯝ
ꯀ꯭ꯂꯥꯁ ꯀꯌꯥꯅꯣ
ꯋꯥꯟ ꯑꯉꯥꯡ ꯇꯥꯛꯄ ꯑꯉꯥꯡ ꯊꯥꯛꯄꯅꯤꯅ ꯋꯥꯏ ꯍꯣꯏ ꯍꯣꯏ ꯍꯥꯏꯔꯛꯀꯦ ꯑꯩ
ꯑꯗꯣ ꯄꯩꯁꯥ ꯑꯅꯤ ꯆꯥꯝꯉꯥ ꯂꯤꯁꯤꯡ ꯑꯅꯤ ꯆꯥꯝꯃꯉꯥ ꯅꯠꯇ꯭ꯔꯗꯤ ꯑꯩ ꯇꯥꯛꯄ ꯉꯝꯃꯣꯏ
ꯍꯣꯏ ꯍꯥꯏ ꯍꯥꯏ ꯄꯥꯔꯣ ꯄꯥꯔꯣ
ꯑꯗꯣ ꯅꯪꯅ ꯇꯥꯛꯀꯦꯗꯤ ꯇꯥꯛꯆꯧ ꯑꯗꯨ ꯅꯪꯅ ꯇꯥꯛꯄ ꯉꯝꯃꯔꯣꯏ ꯍꯥꯏꯇꯔꯗꯤ ꯃꯄꯥꯗ ꯍꯥꯏꯌꯣ ꯑꯩ ꯂꯤꯁꯤꯡ ꯑꯅꯤꯆꯥꯝꯉ ꯄꯤꯔꯥ ꯇꯥꯛꯀꯗꯕ ꯑꯃꯗꯤ ꯂꯩ
ꯎꯝ ꯌꯥꯝ ꯐꯕ ꯑꯣꯖꯥ ꯑꯃꯥꯗꯤ ꯂꯩꯌꯦꯅ
ꯑꯃꯨꯛ ꯇꯕꯨꯨꯗꯤ ꯂꯥꯏꯔꯤꯛꯇ
ꯑ ꯑꯗꯨꯗꯤ ꯑꯉꯥꯡꯗ ꯑꯗꯨꯏ ꯑꯉꯥꯡꯗꯣ ꯇꯨꯏꯁꯟ ꯆꯠꯂꯨꯔꯒ ꯊꯥ ꯐꯥꯔꯛꯄꯗ ꯆꯩꯔꯝꯒꯤ ꯆꯩꯔꯝ ꯉꯥꯛꯇ ꯉꯥꯏ
ꯑ ꯁꯤꯒꯗꯧꯕꯗꯣ ꯆꯩꯐꯨ ꯃꯔꯝꯅ ꯃꯤꯒꯤ ꯅꯥꯏꯇꯣꯝ ꯁꯥꯠꯄꯁꯤꯗ
ꯑꯩ ꯃꯊꯛꯇꯒ ꯄꯨꯈꯠꯂꯒ ꯆꯤꯡꯗꯒ ꯄꯨꯈꯠꯂꯒ ꯂꯥꯏꯔꯤꯛ ꯇꯥꯛꯑꯒ ꯀꯨꯝꯃꯛꯇꯣꯏꯅꯦ ꯋꯥꯍꯜꯂꯒꯀꯣ
ꯎꯝ ꯀꯥꯂꯦꯟ ꯊꯥꯗꯣ ꯏꯔꯣ ꯏꯔꯕꯣ ꯑꯗꯨꯗꯤ ꯀꯝ ꯃꯊꯪꯗꯣ ꯀꯩ ꯍꯥꯏꯅꯣ
ꯃꯣꯏꯗꯤ ꯑꯍꯟ
ꯑꯥ ꯑꯥ ꯑꯥ ꯅꯣꯡꯖꯨ ꯊꯥ ꯊꯣꯏꯊꯣꯏꯕꯗꯣ ꯅꯣꯛꯅꯤꯡꯕ ꯋꯥꯅꯤꯗ ꯑꯩꯗꯤ꯫ ꯐꯣꯟ ꯄꯥꯏꯔꯝꯃꯨꯀꯣꯛ ꯍꯥꯏ ꯃꯨꯠꯊꯠ ꯂꯩꯔꯝꯃꯦ ꯆꯔꯥ ꯋꯥꯜꯂꯨꯒꯦꯅ꯫
ꯆꯔꯋꯥꯜꯂꯖꯨ ꯑꯗꯨꯝ ꯄꯥꯏ ꯌꯥꯕꯗꯨꯕꯣ꯫
ꯑꯗꯨꯅꯦ ꯍꯥꯏꯖꯦ ꯑꯩꯅ ꯄꯨꯡ ꯐꯥꯔꯀꯥꯟꯗ ꯊꯝꯒꯦꯀꯣ ꯅ ꯍꯥꯏ꯫
ꯀꯌꯥ ꯊꯥꯏ ꯀꯣꯜ ꯂꯣꯏꯔꯀꯥꯟꯗ ꯇꯥꯛꯁ ꯁꯤꯛꯁ ꯁꯚꯦꯟ ꯐꯣꯔ ꯀꯥꯏꯅ ꯊꯥꯕꯔ꯫ ꯁꯤꯛꯁ ꯁꯤꯛꯁ ꯁꯚꯦꯟ ꯐꯣꯔ ꯑꯩꯁꯨ ꯊꯥꯏ ꯍꯥꯏꯕ꯫
ꯑꯗꯨꯒ ꯀꯩꯅꯣꯒꯁꯨ ꯊꯥꯏ ꯑꯗꯤ ꯃꯤꯅꯤꯠ ꯇꯔꯥꯅꯤꯊꯣꯏꯒ ꯁꯥꯟꯅꯕ ꯑꯗꯨꯝ ꯌꯥꯎꯋꯤꯗꯅ ꯋꯥꯔꯤ ꯅꯨꯡꯉꯥꯏ ꯕꯒꯤ ꯑꯗꯨꯅ ꯑꯃꯨꯛ ꯁꯚꯦꯟ ꯊ꯭ꯔꯤ ꯇꯨꯒꯊꯔꯛꯀꯅꯤ꯫
ꯑꯣ ꯑꯗꯨꯗꯤ ꯁꯚꯦꯟꯅ ꯐꯖꯩ ꯁꯤꯛꯁꯇꯤ ꯐꯖꯗꯦ ꯀꯌꯥ꯫
ꯁꯛꯁꯤꯒ꯫ ꯏꯕꯥꯅꯤ ꯋꯥꯔꯤ ꯁꯥꯟꯅꯩꯁꯤꯁꯨ ꯑꯗꯨꯝ ꯅꯪꯉꯣꯟꯗ ꯑꯗꯨꯝ ꯆꯪꯗꯣꯏꯅꯦ ꯅꯪꯒꯤꯁꯨ ꯈꯔ꯫
ꯆꯪꯉꯣꯏꯌꯦ꯫
ꯆꯪꯗꯣꯏꯅꯦ꯫
ꯑꯩ ꯇꯥꯛꯁ ꯅꯠꯇꯤꯌꯦꯁꯤꯗꯤ꯫
ꯎꯝ ꯑꯗꯣꯏꯁꯨ ꯍꯥꯞꯀꯨꯝ ꯇꯧꯕꯅꯦ꯫
ꯍꯥꯞꯄꯣꯏ ꯍꯥꯏꯗꯤ ꯎꯝ ꯅꯪꯒꯤ ꯅꯪꯒꯤ ꯑꯩ ꯇꯧꯔꯒꯗꯤ ꯑꯩꯉꯣꯟ ꯆꯪꯅꯤ ꯅꯪꯉꯣꯟ ꯇꯧꯔꯒꯅ ꯅꯪꯒꯤ ꯆꯪꯖꯕ ꯅꯪ ꯇꯧꯔꯒꯅ꯫
ꯋꯥꯎ꯫ ꯍꯦꯟꯗ ꯍꯩꯔꯕꯣ꯫
ꯉꯁꯤꯗꯤ ꯇꯥꯛꯁ
ꯄꯥꯊꯣꯛꯑꯣ ꯍꯣꯏ ꯂꯣꯏꯁꯟꯖꯦ꯫
ꯇꯔꯥꯔꯛꯇꯤ ꯁꯟꯅꯅꯤꯡꯕꯅꯤ ꯃꯤꯅꯤꯠ ꯀꯌꯥꯅꯣ ꯇꯔꯥ
ꯑꯩꯒꯤꯗꯤ ꯁꯤ ꯊꯥꯔꯒ ꯑꯩꯒꯤ ꯁꯤ ꯇꯥꯛꯁ ꯃꯔꯤꯗꯪ ꯉꯥꯏꯔꯦ ꯁꯤꯅ ꯁꯤꯒ ꯁꯤ ꯁꯤ ꯂꯣꯏꯔꯒꯗꯤ ꯇꯥꯛꯁ ꯑꯍꯨꯝꯇꯪ ꯉꯥꯏꯔꯅꯤ꯫
ꯎꯝ ꯑꯩꯁꯨꯨ ꯑꯩꯁꯨꯨ ꯑꯍꯨꯝꯇ ꯉꯥꯏꯔꯦ꯫
ꯎꯝ ꯑꯗꯨ ꯇꯥꯛꯁ ꯇꯔꯨꯛ ꯋꯥꯠꯂꯦ ꯎꯝ ꯄꯨꯡ ꯑꯝ ꯁꯥꯟꯗꯧ ꯋꯥꯠꯂꯤ ꯏꯕꯅꯤ꯫
ꯕꯦꯡ ꯑꯦꯀꯥꯎꯟꯁꯨ ꯀꯣꯟꯅ ꯍꯥꯞꯄꯁꯨ ꯌꯥꯕ꯭ꯔ꯫
ꯌꯥꯗꯦ ꯃꯤꯅ ꯑꯦꯠ ꯇꯧ ꯍꯥꯏꯕꯗꯨ ꯇꯧꯒꯗꯕꯅꯦ ꯃꯤꯅ ꯍꯥꯏꯔꯛꯄꯒ꯫ ꯅꯪꯒꯤꯗꯣ ꯉꯥꯁꯥꯏ ꯆꯤꯆꯦꯗ ꯍꯥꯏꯔꯦ ꯑꯩꯅ ꯆꯤꯆꯦꯅꯁꯨ ꯑꯥ ꯑꯥꯅ ꯍꯥꯏꯔꯦ꯫ ꯋꯦꯜꯀꯝ ꯍꯥꯏꯔ ꯑꯩꯅ ꯑꯆꯥꯄꯣꯠ ꯆꯥꯎꯖꯦꯅ ꯍꯥꯏꯌꯦ ꯈꯔ ꯂꯩꯔꯒꯅ ꯍꯥꯏꯕ꯫ ꯌꯥꯏꯌꯦ ꯆꯥꯎꯖꯦ ꯇꯧꯔꯛꯑꯦ꯫
ꯎꯝ ꯆꯥꯗꯣꯏꯅꯤ ꯍꯦꯛ ꯐꯪꯕꯒ ꯆꯥꯗꯣꯏꯅꯤ꯫
ꯎꯝ꯫
ꯐꯪꯕꯒ꯫
ꯀꯥꯂꯦꯟ ꯊꯥ ꯅꯣꯡꯖꯨ ꯊꯥ꯫ ꯅꯣꯡꯖꯨ ꯊꯥ ꯕꯥꯅꯟ ꯇꯧꯔꯣ꯫ ꯀꯔꯤ ꯑꯥꯕ ꯍꯧꯖꯤꯛꯀꯤꯗꯣ ꯎꯝ꯫ ꯑꯣꯅꯥꯞ꯫ ꯉꯧ ꯂꯣꯟꯁꯨꯝ꯫ ꯅꯣꯡ ꯖꯤꯜ ꯎꯅꯞꯖꯨ꯫ ꯅꯣꯡꯖꯨ꯫ ꯊꯧ ꯑꯇꯞ ꯊꯥ꯫ ꯎꯝ ꯉꯁꯥꯏꯗꯣ ꯀꯩꯅꯣ ꯇꯧꯔꯦ ꯑꯦꯛꯖꯥꯝꯗꯣ ꯄꯨꯡ ꯑꯍꯨꯝꯗ ꯂꯣꯏꯔꯦ꯫
ꯎꯝ꯫
ꯑꯗꯨꯗꯨꯒ ꯒꯦꯠ ꯊꯣꯛꯂꯛꯄꯗ ꯔꯥꯁ ꯊꯦꯡꯅꯔꯦ ꯑꯗꯩ ꯃꯥꯁꯦ ꯃꯣꯏꯒꯤ ꯋꯥꯔꯤ ꯇꯧꯔꯛꯑꯦ ꯑꯗꯩꯗ ꯑꯩꯅ ꯆꯠꯂꯒꯦꯅ ꯍꯥꯏꯕ ꯑꯩꯅ ꯀꯩꯅꯣ ꯆꯠꯈꯤꯅꯣ ꯉꯥꯏꯈꯣꯌꯦ ꯑꯗꯨ ꯁꯨꯝ ꯑꯆꯥꯄꯣꯠ ꯄꯤꯖꯗꯧꯁꯨ ꯅꯠꯇꯕꯗꯨꯕꯨꯅ ꯍꯥꯏꯔ‌ꯦ ꯑꯣꯃꯤꯂꯥꯅ ꯑꯗꯨꯗꯨꯒ ꯑꯦ ꯑꯆꯥꯄꯣꯠ ꯄꯣꯠꯄꯨ ꯀꯩꯅꯣ ꯆꯥꯎꯁꯤ ꯂꯥꯛꯑꯣꯅ ꯍꯥꯏꯔꯒ ꯁꯥꯏꯟꯁ ꯀꯦꯇꯤꯟꯗ ꯆꯠꯂ ꯑꯆꯥꯄꯣꯠ ꯆꯥꯊꯣꯛꯑꯦ
ꯎꯝ ꯃꯤꯒꯤꯗ‌ꯣ ꯑꯃꯨꯛ ꯆꯥꯊꯣꯛꯑꯕ ꯎꯝ
ꯑꯥ ꯑꯗ ꯃꯥꯅ ꯃꯥꯅ ꯃꯥꯅ ꯁꯨꯝ ꯑꯥ ꯑꯩꯈꯣꯏꯗꯣ ꯂꯣꯏꯁꯨ ꯂꯣꯏꯗꯣꯔꯕꯅꯤꯅ ꯑꯆꯥꯄꯣꯠ ꯆꯥꯁꯦꯅ ꯅꯍꯥꯟꯁꯨ ꯍꯥꯏꯔꯝꯕꯅꯦ ꯑꯩꯉ‌ꯣꯟꯗ
ꯑꯣ ꯑꯣ ꯑꯗꯨꯕꯨꯗꯤ ꯀꯩꯅ‌ꯣ ꯑꯗꯨ ꯆꯥꯊꯣꯛꯑꯣꯗ ꯃꯥꯗꯤ ꯕꯣꯠ ꯀꯥꯔꯤꯃꯤꯅꯤꯅꯥ ꯄꯩꯁꯥꯗꯨꯝ ꯈꯔ ꯂꯩꯕꯅꯦ
ꯈꯪꯉꯦꯕꯣ ꯑꯗꯨ ꯆꯥꯊꯣꯛꯏ ꯀꯩꯅꯣ ꯑꯗ ꯑꯩꯅ ꯉꯁꯥꯏ ꯍꯥꯏꯕ ꯃꯦꯠꯇꯖꯤꯠꯇ ꯅꯪꯅ ꯀꯩꯅꯣꯁꯨ ꯇꯧꯗꯦ ꯔꯥꯁꯇꯗꯤ ꯄꯤꯖꯩ ꯅꯪꯗꯤ ꯄꯤꯖꯗꯦꯅ ꯍꯥꯏꯕ ꯑꯩꯅ ꯑꯗꯩꯗ ꯀꯩꯅꯣ ꯇꯧꯋꯦꯌꯦ ꯃꯥꯗꯣ ꯑꯥ ꯃꯥ ꯀ꯭ꯂꯥꯁ ꯑꯦꯛ ꯖꯥꯝ ꯂꯣꯏꯕꯒ ꯆꯥꯔꯁꯦꯌꯦ ꯄꯥꯏꯎꯀꯣ ꯐꯣꯟ ꯑꯃ ꯂꯥꯛꯑꯦ ꯔꯍꯨꯜ ꯐꯣꯟ ꯇꯧꯔꯛꯑ‌ꯦ ꯑꯝꯇ ꯄꯥꯏꯌ‌ꯣ
ꯎꯝ
ꯑꯥ ꯀꯥꯏ ꯆꯠꯂꯨꯏꯅꯣ
ꯃꯥ ꯆꯥꯄꯣꯠ ꯂꯝꯃꯦ
ꯌꯦ
ꯁꯣꯅꯤꯌꯥ ꯈꯣꯏ ꯀꯩ ꯍꯤꯟꯖꯥꯡ ꯊꯣꯡꯗꯨꯏꯅꯣ
ꯑꯁꯦꯡꯕꯩ ꯅꯪ ꯆꯥꯛ ꯆꯥꯅꯤꯡꯗ꯭ꯔꯥꯕ‌ꯣ
ꯉꯁꯤ ꯂꯨꯄꯥ ꯌꯥꯡꯈꯩꯒꯤ ꯌꯦꯟ ꯂꯩꯔꯥ ꯇꯣꯛꯑꯁ‌ꯦ ꯊꯕꯛ ꯆꯪꯗꯕ ꯌꯥꯗꯦ ꯊꯕꯛ ꯆꯪꯗꯕ ꯌꯥꯗꯦ ꯑꯩ ꯎꯝ ꯌꯥꯔꯅꯤ ꯆꯦꯟꯖꯗ ꯆꯦꯟꯗꯕ ꯀꯨꯏꯔꯦ ꯗꯨ ꯋꯥꯕꯅꯤꯅꯦ ꯆꯥꯛ ꯆꯈꯣꯝ ꯑꯃ ꯆꯥꯏ꯫ ꯆꯁꯤꯟꯂꯥ ꯆꯦꯟꯕꯁꯦ ꯋꯥꯏ꯫
ꯍꯦꯜꯂꯣ꯫ ꯌꯥꯔꯦ ꯌꯥꯔꯦ ꯑꯁ ꯕꯣꯜꯒꯤ ꯄꯩꯁꯥ ꯊꯥꯕ ꯆꯠꯇꯨꯔꯤꯌꯦ꯫
ꯎꯝ
ꯍꯣꯏ ꯅꯦꯛꯁ ꯕꯦꯠꯀꯤ ꯄꯩꯁꯥ ꯊꯥꯕꯩ ꯍꯥꯞꯄ ꯆꯠꯇꯨꯔꯤꯌꯦ꯫
ꯎꯝ꯫
ꯋꯥꯊꯤ ꯋꯥꯔꯦꯝ ꯌꯥꯝ ꯇꯧꯋꯦꯕ
ꯎꯝ ꯑꯣ ꯈꯔ ꯇꯧꯖꯁꯅꯨꯗꯥ ꯋꯥꯊꯤ ꯋꯥꯔꯦꯝꯁꯨ ꯈꯔ ꯅꯨꯄꯥꯗꯤ ꯋꯥꯊꯤ ꯋꯥꯔꯦꯝ ꯈꯔ ꯇꯧꯏ
ꯎꯝ ꯃꯥꯅ ꯈꯔ ꯍꯦꯟꯕ ꯃꯥꯜꯂꯦ ꯅꯨꯄꯥ ꯑꯣꯏꯔꯁꯨ ꯃꯍꯥꯛꯅ ꯈꯔ ꯋꯥꯊꯤ ꯋꯥꯔꯦꯝ ꯇꯧꯕꯁꯨ
ꯎꯝ ꯑꯩ ꯍꯌꯦꯡ ꯑꯩ ꯍꯌꯦꯡꯁꯦ ꯋꯦꯠ ꯑꯣꯟꯗꯣꯏꯅꯦꯕ ꯑꯩꯒꯤ ꯑꯩꯒꯤ ꯂꯩꯔꯤꯕ ꯍꯥꯏꯠꯀꯤ ꯄ꯭ꯔꯣꯄꯣꯁ ꯁꯟꯁꯤꯒ ꯑꯩꯒꯤ ꯋꯦꯠꯁꯤꯒ ꯆꯥꯟꯅꯗꯕ ꯌꯥꯗꯦ ꯑꯩ ꯋꯦꯠ ꯐꯤꯞꯇꯤꯗꯒꯤ ꯍꯦꯟꯗꯕ ꯌꯥꯗꯦ ꯍꯥꯏꯕ ꯌꯥꯗꯦ ꯍꯥꯏꯕ ꯑꯗꯨꯗꯤ ꯍꯦꯜꯂꯕ ꯑꯗꯨꯏ ꯇꯥꯔꯗꯤ ꯑꯦꯛꯁꯄꯦꯜ ꯇꯧꯔꯛꯑꯦ ꯌꯥꯗꯦ ꯍꯦꯜꯂꯁꯨ ꯌꯥꯗꯦ ꯑꯣ ꯌꯥꯝ ꯀꯟꯅ ꯋꯥꯠꯄꯗꯤ ꯌꯥꯝ ꯀꯟꯅ ꯋꯥꯠꯄꯗꯤ ꯑꯃꯃꯨꯛ ꯀꯦꯖꯤ ꯑꯃ ꯑꯅꯤ ꯋꯥꯠꯄ ꯌꯥꯏ ꯌꯥꯝ ꯍꯦꯟꯕꯗꯣ ꯌꯥꯗꯦ
ꯇꯥꯅꯤꯡꯗꯦ
ꯃꯦꯒꯥ ꯅꯪ ꯋꯦꯠ ꯑꯣꯟꯅꯕ ꯂꯩꯗꯣ ꯋꯥꯏꯒꯦꯌꯦ ꯃꯇꯝ ꯈꯔ ꯑꯃꯇ
ꯋꯥꯏꯔꯣ ꯋꯥꯏꯔꯣ ꯄꯨꯒꯈ꯭ꯔꯣ ꯆꯠꯂꯣ ꯍꯌꯦꯡ ꯂꯧꯕ ꯂꯥꯛꯑꯣ ꯑꯌꯨꯛꯇ ꯑꯣꯟꯗꯦ ꯑꯩ ꯀꯩꯁꯨ ꯍꯌꯦꯡ ꯂꯥꯛꯑꯣ ꯍꯌꯦꯡꯗꯣ ꯂꯧꯔꯣ ꯑꯗꯨꯗꯨꯒ ꯅꯨꯃꯤꯠ ꯅꯤꯅꯤ ꯍꯨꯝꯅꯤ ꯂꯩꯔ ꯊꯤꯜꯂꯛꯂꯣ
ꯑꯣ ꯑꯩ ꯉꯛꯇꯪ ꯋꯥꯏꯔꯒ ꯑꯗꯨꯝ ꯊꯤꯜꯂꯛꯀꯦ
ꯀꯥꯏꯔꯥꯒ ꯄꯨꯔꯛꯑꯗꯤ ꯅꯥꯀꯣꯛꯇꯣ ꯊꯨꯒꯥꯏꯔꯦ
ꯀꯥꯏ ꯅꯪꯗꯣ ꯀꯌꯥ ꯄꯤꯒꯦ
ꯆꯇ꯭ꯔꯦꯠ ꯅꯣꯡꯖꯨ ꯊꯥ
ꯃꯥꯡꯖꯧꯅꯅ ꯍꯥꯟꯅ ꯀꯥꯞꯄꯛꯑꯒꯦ ꯑꯗꯨꯅ ꯐꯔꯦ
ꯇꯥꯗꯦ ꯄꯔꯃꯦꯅꯦꯟꯠ ꯇꯥꯕꯩ ꯆꯥꯟꯁ ꯌꯥꯝ ꯋꯥꯡꯏ
ꯏꯔꯦ ꯑꯣꯂꯥꯡ ꯊꯥ ꯌꯦꯅꯤꯡ ꯊꯥ ꯏꯔꯣ
ꯄꯨꯂꯞ ꯄꯨꯂꯞ ꯈꯟꯒꯤꯕꯩ ꯆꯥꯟꯁ ꯂꯩꯌꯦꯕ ꯃꯣꯏꯒꯤ